ꯀꯥ ꯄ꯭ꯔꯣ
ꯀꯦꯃꯣꯁꯨ ꯇꯞꯔꯣ ꯅꯪꯗꯤꯦ
ꯇꯨꯝ ꯅꯤꯡꯈ꯭ꯔꯕ ꯃꯥꯜꯂꯦꯅꯦ
l. ꯀꯥꯏ ꯄ
ꯑꯩꯗꯣ ꯌꯥꯗꯕꯤꯌꯦ
ꯆꯃ ꯂꯩꯦ
ꯀꯔꯤ ꯍꯥꯏꯕ
ꯅꯪꯉꯣꯟꯗ ꯇꯧꯕꯗꯣ ꯌꯥꯗꯕꯒꯤ ꯃꯇꯝ ꯂꯧꯕ
ꯎꯝ ꯑꯩꯁꯨ ꯉꯁꯥꯏ ꯃꯇꯝ ꯌꯥꯝ ꯂꯧꯕꯅꯤꯅꯦ ꯉꯁꯤ ꯅꯨꯃꯤꯠꯁꯦ ꯌꯥꯝ ꯅꯨꯡꯉꯥꯏꯇꯦ ꯑꯩꯒꯤꯁꯦ ꯑꯗꯨꯝ ꯇꯧꯕ ꯌꯥꯗ꯭ꯔꯒ ꯀꯣ ꯎꯝ ꯑꯅꯤꯔꯛ ꯑꯍꯨꯝꯔꯛ ꯃꯥꯡꯈ꯭ꯔꯕꯅꯦ
ꯑ
ꯇꯥꯗ꯭ꯔꯣ ꯇꯕ꯭ꯔꯣ ꯍꯜꯂꯣ ꯍꯜꯂꯣ ꯍꯜꯂꯣ